ꯣꯜꯇ ꯅ ꯀꯥꯔꯔꯕꯣ
ꯑꯣ ꯆ ꯍꯜꯂꯣ ꯇꯥꯔꯔꯕ
ꯇꯥꯏꯌꯦ ꯇꯥꯏꯌꯦ ꯇꯥꯏꯌꯦ
ꯀꯩꯅꯣ ꯇꯧꯀꯣ ꯚꯔꯀꯔ ꯑꯣꯏꯕ ꯂꯦꯡꯒ꯭ꯋꯦꯖꯁꯦ ꯁꯤꯖꯤꯟꯅꯔꯛꯀꯅꯨꯀꯣ
ꯍ
ꯑꯗꯨꯗꯤ ꯋꯥꯔꯤ ꯂꯤꯊꯔꯛꯑꯣ ꯈ꯭ꯋꯥꯡ ꯀꯃꯥꯏꯅ ꯀꯦꯛꯈꯤꯕ ꯀꯔꯤ ꯍꯥꯏꯔꯣ ꯍꯥꯏꯔꯣ ꯅꯪ ꯍꯧꯖꯤꯛ ꯍꯥꯏꯪꯒꯦ ꯇꯧꯕꯗꯣ ꯍꯥꯏꯔꯛꯑꯣ
ꯑꯩ ꯀꯩ ꯋꯥꯔꯤꯅꯣ ꯁꯥꯟꯅꯗꯣꯏꯁꯦ ꯍꯪꯒꯦ ꯊꯣꯡꯕꯅꯤ
ꯈꯪꯗꯌꯦ ꯑꯃ ꯍꯦꯛꯇ ꯁꯥꯟꯅꯔꯛꯂꯤꯔꯣ
ꯃꯗ ꯂꯨꯍꯣꯡꯕꯩ ꯋꯥꯍ ꯋꯥꯔꯕ
ꯑꯦ ꯂꯍꯕꯩ ꯋꯥꯔꯤ ꯍꯥꯏꯔꯒ ꯅꯪ ꯉꯔꯥꯡ ꯐꯣꯇꯣ ꯊꯥꯒꯠꯂꯝꯃꯤꯗꯣ ꯅꯣꯏ ꯀꯩꯅꯣꯣꯔꯣ ꯏꯅꯝꯃꯔꯣ
ꯑꯅꯝꯕ ꯑꯣꯏꯗꯣꯏꯅꯦ
ꯑꯉꯥꯡꯂꯣ ꯃꯁꯤꯗ ꯑꯉꯥꯡ ꯑꯃ
ꯑꯩꯈꯣꯏꯒ ꯑꯩꯈꯣꯏꯒ ꯕꯦꯁ ꯃꯥꯟꯅꯗꯕ
ꯏꯕꯥ ꯍꯔꯤ ꯀ꯭ꯔꯤꯁꯅ ꯅꯣꯏꯅ ꯌꯥꯝꯕꯗꯅ ꯆꯍꯤ ꯀꯌꯥ
ꯑꯩꯈꯣꯏꯗ ꯆꯍꯤ ꯀꯨꯟꯊ꯭ꯔꯥꯒ
ꯑꯥꯏ
ꯀꯌꯥꯅꯣꯝꯗꯤ ꯀ ꯀꯌꯥꯅꯣꯝꯗꯤ ꯁꯨꯔꯝꯃꯅꯤ ꯆꯍꯤ ꯀꯌꯥꯅꯣꯝ ꯊꯥꯇꯤ ꯄ꯭ꯂꯁꯥ ꯑꯗ ꯊꯥꯔꯇꯤ ꯄ꯭ꯂꯁ ꯁꯨꯃꯥꯏ ꯑꯣꯏꯗꯣꯏꯅꯦ ꯆꯍꯤꯗꯨꯅ ꯆꯍꯤꯗꯨꯒ ꯑꯩꯒ ꯃꯥꯟꯅꯔꯤꯕ ꯆꯍꯤꯗꯨꯅ ꯑꯩꯒ ꯃꯥꯟꯅꯔꯤꯕ
ꯅꯨꯄꯤꯗꯣ ꯍꯣꯏꯗ ꯀꯥꯏꯗꯦꯗ
ꯀꯩꯁꯨ ꯀꯥꯏꯗꯦ ꯀꯀꯥꯅ ꯕꯦꯝꯃ ꯅꯨꯡꯁꯤꯕꯁꯨ ꯀꯥꯏꯗꯦ
ꯃꯥꯅꯦ ꯃꯥꯅꯦ ꯑꯗꯣ ꯀꯌꯥꯁꯤ ꯌꯥꯝ ꯐꯕꯅꯤꯀꯣ ꯁꯤ ꯍꯥꯏꯕ ꯀꯥꯎꯅꯨꯀꯣ
ꯌꯥꯝ ꯐ ꯍꯣꯏ ꯍꯣꯏ ꯐꯩ ꯐꯩ ꯐ
ꯀꯥꯔꯌꯥ ꯒꯤ ꯑꯦꯞꯁꯤ ꯌꯥꯝ ꯐꯩ ꯍꯥꯏꯗꯕ ꯌꯥꯗꯕ
ꯑꯣ ꯍꯥꯏꯗꯕ ꯌꯥꯗꯕ ꯑꯣ ꯏꯁ ꯉꯔꯥꯡꯅꯦ ꯂꯣꯏꯔꯦ ꯑꯩ ꯕꯝ ꯇꯥꯕꯤꯅꯤꯉꯣ ꯏꯁꯥꯁꯤꯁꯨ ꯍꯦꯛꯇ ꯀꯩꯅꯣ ꯇꯧꯔꯒ ꯄꯦꯔꯥꯠ ꯇꯧꯁꯜꯂꯛꯄꯩꯁꯪ ꯀꯩꯅꯣ ꯇꯧꯗ꯭ꯔꯦꯗꯅ
ꯎꯝ
ꯉꯔꯥꯡ ꯑꯅꯤ ꯅꯤꯅꯤꯅꯦꯕ ꯑꯩꯅ ꯑꯣꯏꯔꯤꯁꯦ ꯑꯗꯒꯤ ꯑꯩꯈꯣꯏ ꯃꯥꯅꯦ ꯑꯩꯈꯣꯏ ꯃꯥꯒ ꯃꯣꯢꯉꯩꯁꯤꯅꯒ ꯂꯨꯍꯣꯡꯐꯝꯗ ꯂꯣꯏ ꯆꯠꯈ꯭ꯔꯦ ꯑꯗꯨꯒ ꯑ ꯑꯗꯨꯗꯒꯤ ꯑꯩꯈꯣꯏꯗꯣ ꯅꯛꯑꯦꯕ ꯌꯥꯝꯅ ꯑꯩꯈꯣꯏꯗꯨꯗꯒꯤ ꯑꯥ ꯎꯝ ꯂꯥꯞꯄ ꯍꯥꯏꯔꯒ ꯀꯤꯂꯣꯃꯤꯇꯔꯁꯦ ꯑꯃꯃꯨꯛꯇꯤ ꯐꯥꯔꯝꯃꯔꯣꯏ ꯑꯗꯨꯃꯥꯏꯅ ꯑꯣꯏꯌꯦꯕꯀꯣ ꯅꯛ ꯅꯥꯛꯅꯩꯌꯦꯕ ꯀꯩꯁꯨ ꯌꯥꯝ ꯀꯥꯟꯅꯗꯦ ꯈꯣꯡꯅ ꯆꯠꯂꯦꯕ ꯑꯩꯈꯣꯏ ꯗꯥꯗꯣ ꯑꯩꯈꯣꯏ ꯇꯥꯃꯣꯗ ꯈꯣꯡ ꯆꯠꯂꯦ ꯑꯗꯨꯒ ꯈꯣꯡꯅ ꯆꯠꯂꯒ ꯆꯝꯄꯜꯁꯦ ꯑꯃꯨꯛ ꯇꯥꯁꯜꯂꯛꯑꯕ
ꯃꯥꯁꯦ
ꯑꯩꯈꯣꯏ ꯃꯥꯆꯧꯁꯦ ꯑꯩꯈꯣꯏ ꯇꯥꯃꯨꯕꯨꯗꯤ ꯇꯠꯇꯦ ꯃꯥꯗꯤ ꯃꯃꯥꯡ ꯆꯠꯈ꯭ꯔꯦꯗ ꯑꯩꯅ ꯑꯉꯥꯡ ꯑꯃ ꯀꯧꯔꯦ ꯈꯪꯕ꯭ꯔꯥ ꯏꯆꯥ ꯅꯨꯨꯄꯥꯅꯦꯕ ꯑꯩꯈꯣꯏ ꯏꯆꯦ ꯃꯆꯥ ꯑꯗꯣ ꯀꯧꯔꯛꯑꯦ ꯑꯗꯨꯒ ꯏꯕꯨꯡꯉꯣ ꯒꯥꯔꯤ ꯑꯝꯇ ꯊꯧꯗꯣꯔꯛꯑꯣ ꯑꯩꯈꯣꯏꯕꯥꯅꯤ ꯑꯗ ꯆꯠꯇ ꯌꯥꯗ꯭ꯔꯦ ꯍꯥꯏꯔꯒ ꯒꯣꯡ ꯆꯦꯜꯂꯦ ꯂꯦꯞꯄꯁꯨ ꯌꯥꯗꯕ ꯆꯠꯂꯤꯕ ꯄꯣꯠꯇꯣ ꯂꯦꯞꯄ ꯌꯥꯗꯦꯕ ꯑꯗꯨꯗꯒꯤꯅꯦ ꯑꯗꯨꯗꯤ ꯂꯦꯞꯄ ꯌꯥꯗꯦ ꯈꯣꯡꯅ ꯆꯠꯂꯦꯕ ꯑꯗꯨꯗꯨꯅ ꯆꯝꯄꯜ ꯐꯠ ꯂꯧꯅ ꯁꯤꯟꯗꯣꯛꯑꯦꯕ ꯆꯝꯄꯜ ꯑ ꯑꯥ ꯃꯥꯒꯤ ꯇꯠꯂꯤ ꯆꯠꯄꯥꯜꯗꯣ ꯑꯩꯅ ꯄꯥꯏꯔ ꯒꯣꯡ ꯇꯧꯔꯒ ꯂꯥꯛꯑꯦ ꯅꯣꯡꯂꯛꯇꯨꯗꯅꯤꯀꯣ ꯆꯠꯂꯤꯁꯦ ꯂꯣꯏꯔꯦ ꯀꯩꯅꯥ ꯊꯤꯟ ꯇꯧꯕꯒꯤ ꯄ꯭ꯂꯥꯎ ꯍꯥꯟꯕ ꯈꯣꯠꯄꯒꯤ ꯑꯃꯨꯛ ꯂꯣꯏ ꯇꯧꯕ ꯂꯣꯏꯔꯦ ꯍꯥꯟꯖꯟꯕ ꯈꯣꯠꯄ ꯑꯃꯨꯛ ꯂꯣꯏ ꯂꯣꯏꯔꯦ ꯂꯣꯏꯔ ꯃꯇꯨꯡꯗ ꯄ꯭ꯂꯥꯎ ꯄꯨꯊꯣꯔꯛꯑꯣꯅ ꯍꯥꯏꯔꯦꯗꯅ ꯑꯅꯤꯔꯛ ꯑꯍꯨꯝꯂꯛꯄꯨꯗꯤ ꯕꯥꯁꯀꯦꯠꯁꯦ ꯇꯧꯔꯒ ꯃꯤꯗꯣ ꯌꯦꯜꯂꯝꯃꯦꯕ ꯂꯣꯏꯅꯃꯥꯛ ꯌꯦꯜꯂꯝꯃꯦꯕ ꯑꯗꯨꯒ ꯃꯈꯥ ꯀꯩꯅꯣꯒꯤ ꯃꯈꯥꯒꯤꯗꯨꯗ ꯍꯦꯛ ꯀꯨꯝꯊꯔꯛꯄꯒꯅꯦ ꯐꯨꯠꯇ꯭ꯔꯨ ꯍꯥꯢꯌꯦ ꯂꯣꯡꯗꯥ ꯇꯥꯏꯅꯦꯕ ꯈ꯭ꯋꯥꯡꯗꯣ ꯑꯗꯨꯝ ꯌꯦꯁ ꯌꯦꯛꯁꯜꯂꯦꯗꯅ ꯑꯗꯨꯗꯒꯤ ꯑꯩꯁꯦ ꯃꯣꯏ ꯑꯗꯨꯗꯒꯤ ꯑꯩꯁꯦ ꯀꯅꯥ ꯑꯩ ꯍꯥꯟꯅ ꯑꯩ ꯅꯥꯕꯗꯣ ꯈꯪꯗ꯭ꯔꯦꯕ ꯑꯩꯁꯦ
ꯀꯅꯥ ꯂꯩꯒꯦ ꯍꯥꯟꯅ ꯌꯦꯡꯉꯦꯕꯀꯣ ꯀꯅꯥ ꯂꯩꯒꯦ ꯍꯟꯅ ꯌꯦꯡꯉꯦ ꯑꯗꯩꯃꯨꯛ ꯚꯦꯟ ꯕꯥꯇꯤ ꯃꯣꯏꯒꯤꯗꯨ ꯄꯔꯦꯡꯗꯨ ꯐꯝꯃꯝꯕꯖꯥꯠꯅꯤꯗ ꯃꯣꯏ ꯂꯩꯕꯗꯣ ꯎ ꯑꯗꯨ ꯂꯩꯔꯝꯕꯗ ꯃꯣꯏ ꯂꯣꯏ ꯂꯩꯔꯝꯕ ꯑꯦ ꯏꯆꯟ ꯏꯆꯟ ꯁꯣꯛꯄ꯭ꯔꯥ ꯁꯣꯛꯄ꯭ꯔꯥ ꯀꯥꯏꯅ ꯍꯥꯏꯔ ꯍꯥꯏꯔꯦꯀꯣ ꯑꯩꯅ ꯌꯥꯅꯤꯗ ꯍꯥꯏꯔꯒ ꯑꯩꯁꯦ ꯁꯦ ꯃꯣꯏ ꯃꯌꯥꯝ ꯄꯪ ꯈꯠꯂꯦ ꯀꯅꯥ ꯀꯅꯥ ꯆꯤꯡꯈꯠ ꯈꯠꯂꯤꯗꯣ ꯈꯪꯍꯧꯗ꯭ꯔꯦꯕ ꯑꯗꯨꯒꯅꯦ ꯄꯥꯏꯔꯤꯕ ꯄ꯭ꯂꯥꯎꯗꯨꯅ ꯁꯣꯛꯑꯝꯗ꯭ꯔꯕ ꯀꯩꯝꯇ ꯀꯥꯏꯕ ꯈꯣꯠꯄ ꯑꯝꯇ ꯇꯧꯗ꯭ꯔꯕ ꯑꯗꯩ ꯃꯣꯏꯅ ꯄ꯭ꯂꯥꯎꯗꯣ ꯁꯦ ꯅꯣꯏ ꯀꯅꯥꯅꯣꯝ ꯆꯥꯔꯣꯏ ꯄꯤꯊꯣꯛꯑꯝꯃꯦꯕ ꯑꯩꯁꯦ ꯑꯗꯨꯒ ꯀꯩꯅꯣ ꯇꯧꯔꯦ ꯃꯣꯏ ꯃꯌꯥꯝꯅ ꯀꯩꯅꯣ ꯇꯧ ꯍꯧꯒꯠꯄꯤꯔꯛꯄꯒꯤ ꯑꯃꯨꯛ ꯐꯔꯦ ꯑꯗꯣ ꯃꯣꯏ ꯆꯠꯅꯤꯡꯉꯦ ꯑꯗꯨꯒ ꯀꯩꯅꯣꯗꯣ ꯈ꯭ꯋꯥꯡꯗꯣ ꯑꯩꯈꯣꯏꯕꯥꯗ ꯁꯨꯖꯜꯂꯦꯅ ꯍꯥꯏꯔꯦ ꯍꯥꯏꯗꯤ ꯃꯣꯏꯗꯣ ꯑꯍꯜ ꯂꯃꯟ ꯂꯥꯛꯄꯅꯦ ꯑꯩꯈꯣꯏ ꯄꯁꯤꯁꯨ ꯑꯃꯨꯛ ꯂꯧꯊꯣꯔꯛꯄ ꯌꯥꯗ꯭ꯔꯦꯗꯅ ꯈ꯭ꯋꯥꯡꯗꯨ ꯌꯩꯁꯜꯂ ꯂꯩꯔꯕꯅꯤꯅ ꯑꯗꯣ ꯃꯥꯅ ꯐꯠ ꯂꯥꯎꯅ ꯀꯩꯅꯣ ꯑꯩꯈꯣꯏꯕꯥꯗꯣ ꯑꯩꯈꯣꯏ ꯃꯥꯅ ꯀꯧꯁꯜꯂꯦ ꯐꯅ ꯆꯤꯡꯈꯠꯂꯦꯕ ꯕꯕꯥꯗꯣ ꯁꯤ ꯈ꯭ꯋꯥꯡ ꯀꯩ ꯁꯝꯕ ꯈꯣꯠꯄꯗꯣ ꯍꯩꯌꯦꯕ ꯑꯗꯨꯗꯩ ꯐꯖꯅ ꯆꯤꯡꯈꯠꯂꯛꯑꯦ ꯑꯗꯨꯒ ꯆꯤꯡꯈꯠꯂꯛꯑꯒ ꯀꯩꯅꯣ ꯇꯧꯔꯦꯗꯅ ꯀꯅꯥ ꯆꯤꯡꯈꯠꯂꯛꯑꯀꯥꯟꯗ ꯀꯩ ꯍꯥꯏꯗꯣꯏꯅꯣꯗ ꯆꯤꯡꯈꯠꯄꯒꯤ ꯑꯃ ꯐꯖꯥꯎ ꯆꯠꯈꯤꯕ ꯑꯃ ꯂꯩꯗꯥꯏꯅꯦ ꯆꯩꯅꯥ ꯈꯥꯡꯕꯤ ꯍꯥꯏꯗꯣꯏꯔꯥ ꯆꯩꯅꯥ ꯑꯗꯨꯒꯤ ꯆꯩꯅꯥ ꯈꯥꯡꯕ ꯑꯁ ꯑꯉꯝꯗꯅꯦ ꯑꯗꯨꯒ ꯈ꯭ꯋꯥꯡ ꯎꯄꯥꯏ ꯂꯩꯇꯕꯅ ꯊꯕꯛꯇꯣ ꯇꯧꯗ ꯌꯥꯗ꯭ꯔꯦꯅ ꯕꯦꯜ ꯐꯥꯖꯜꯂꯦ
ꯑꯗꯨꯗꯨꯒ ꯑꯗꯨꯝ ꯆꯠꯂꯦ ꯑꯗꯨꯗꯨꯒ ꯊꯕꯛꯇꯣ ꯑꯃꯨꯛ ꯇꯧꯔꯦ ꯑꯗꯨꯒ ꯂꯣꯏꯔꯛꯄꯗꯗꯤ ꯑꯩꯈꯣꯏ ꯏꯃꯨꯡꯒꯤ ꯃꯤ ꯃꯌꯥꯝ ꯆꯪꯗꯅ ꯃꯨꯛ ꯇꯩꯔꯦ ꯑꯗꯒꯤ ꯈ꯭ꯋꯥꯡꯗꯣ ꯕꯦꯜ ꯐꯟꯖꯜꯂꯦ ꯑꯗꯨꯗꯒꯤ ꯑꯩ ꯇꯨꯝꯗꯔꯒ꯭ꯔꯦ ꯑꯗꯨꯝ ꯇꯨꯝꯈ꯭ꯔꯦꯕ ꯏꯁꯥꯁꯦ ꯒ꯭ꯌꯥꯟ ꯇꯥꯍꯧꯗ꯭ꯔꯦꯕ ꯋꯥꯕ ꯑꯌꯨꯛꯇꯒꯤ ꯋꯥꯔꯛꯄꯒꯤ ꯑꯗꯨꯒ ꯅꯣꯡꯉꯥꯜꯂꯛꯄꯒꯤ ꯄꯨꯡ ꯀꯣꯐ꯭ꯔꯨ ꯀꯩꯀꯩ ꯐꯦꯡꯕ ꯃꯌꯥꯝꯗꯨꯗꯤ ꯑꯃꯨꯛ ꯀꯩꯅꯣ ꯇꯧꯋꯦꯕ ꯑꯃꯨꯛ ꯀꯣꯟ ꯐꯦꯡꯕ ꯃꯤ ꯂꯣꯏ ꯅꯤꯛꯑꯦꯕ ꯑꯗꯨꯒ ꯃꯣꯏꯅ ꯑꯃꯨꯛ ꯂꯣꯏ ꯐꯦꯡꯗꯣꯛꯈ꯭ꯔꯦꯗꯅ ꯑꯃꯣꯏꯅ ꯑꯃꯨꯛ ꯐꯦꯡꯒ ꯑꯃꯨ ꯈꯔ ꯐꯔꯦ ꯑꯗꯨꯗꯒꯤ ꯆꯥꯏꯔꯝꯕ ꯃꯣꯏ ꯏꯃꯨꯡꯒꯤ ꯆꯥꯏꯔꯝꯕ ꯈꯣꯠꯂꯝꯕ ꯃꯌꯥꯝꯗꯣ ꯑꯃꯨꯛ ꯂꯣꯏ ꯂꯣꯏꯟꯕꯤꯔ ꯑꯁ ꯑꯩ ꯍꯥꯏꯒꯦ ꯅꯨꯄꯤ ꯂꯨꯍꯣꯡꯕꯅ ꯐꯩ ꯅꯨꯄꯥ ꯂꯨꯍꯣꯡꯅꯤꯡꯗꯦ ꯑꯩ ꯅꯨꯄꯥ ꯂꯣꯝꯒꯤ ꯅꯨꯄꯥꯂꯣꯝꯒꯤ ꯑꯣꯏꯅ ꯄꯥꯝꯗꯦꯀꯣ ꯑꯩꯁꯨ ꯄ ꯄꯥꯝꯖꯩ ꯅꯨꯄꯤ ꯑꯣꯏꯅ ꯂꯨꯍꯣꯡꯈꯤꯕꯦ ꯐꯥꯏ ꯅꯨꯄꯤꯒꯤꯗꯤꯅꯦ ꯅꯨꯄꯥꯒꯤ ꯀꯇꯤꯡ ꯀꯣꯌꯥ ꯌꯥꯝ ꯌꯦꯡꯉꯦ ꯍꯥꯏꯕ ꯈꯪꯕ꯭ꯔꯥ
ꯌꯦꯡꯉꯦ ꯑꯗꯨꯑꯣꯏꯗꯤ
ꯑꯁꯤ ꯈꯨꯌꯦꯡ ꯑꯃ ꯏꯃꯣꯏ ꯏꯗꯅ ꯀꯩ ꯇꯧꯍꯧꯋꯤ ꯏꯃꯣꯏꯉꯨꯡꯗ ꯐꯂꯥꯡ ꯂꯩꯈꯣꯝ ꯇꯩꯍꯧꯕꯒ ꯌꯦꯡꯉꯦ ꯍꯥꯏꯕ ꯑꯗꯨꯅ ꯑꯇꯞ ꯁꯦꯡꯗ ꯌꯥꯗꯦ ꯍꯥꯏꯕ ꯅꯣꯏꯁꯤꯗꯤ ꯅꯠꯇꯦꯕ ꯁꯦꯡꯗ ꯌꯥꯗꯦ ꯋꯥꯏ ꯍꯥꯏꯕꯗꯨꯅ ꯑꯗꯣ ꯂꯣꯏꯔꯦ ꯅꯨꯄꯤꯒꯤ ꯍꯥꯏꯔꯒ ꯌꯦꯡꯉꯣ ꯅꯨꯄꯤꯒꯤꯗꯤ ꯀꯥꯆꯤꯟ ꯑꯃꯗ ꯀꯩꯅꯣ ꯇꯧꯝꯕ ꯐꯠꯇꯕ ꯈꯣꯠꯇꯕ ꯃꯌꯥꯝꯗꯣ ꯀꯆꯤꯟ ꯑꯃꯝꯗ ꯅꯝꯁꯤꯟꯈ꯭ꯔꯒ ꯂꯣꯏꯅ ꯈꯟꯖꯤꯟꯈꯤ ꯌꯥꯏ ꯍꯥꯏꯕ ꯅꯨꯄꯥꯒꯤꯗꯤ ꯀꯥꯆꯤꯟ ꯀꯣꯌꯥꯁꯦ ꯂꯣꯏ ꯌꯦꯡꯉꯦ ꯍꯥꯏꯕ ꯑꯩ ꯍꯥꯏꯖꯤꯅꯦ
ꯑꯗꯒꯤ ꯍꯥꯏ ꯁꯝꯅ ꯂꯥꯛꯄ ꯃꯤꯅꯁꯨ ꯍꯦꯟꯅ
ꯑꯗꯩ ꯅꯨꯄꯥ ꯃꯌꯨꯝꯒꯤ ꯃꯤꯗꯨꯅ ꯍꯦꯟꯅ ꯌꯦꯡꯉꯤꯅ ꯍꯥꯏꯕ ꯑꯁ ꯕꯦꯔꯥꯅꯤꯗ ꯂꯨꯍꯣꯡꯕꯁꯦ ꯕꯦꯔꯥꯅꯤꯗ ꯑꯩꯅ ꯍꯥꯏꯅꯩ ꯂꯨꯍꯣꯡꯕꯁꯦ ꯅꯨꯄꯤ ꯃꯌꯨꯝ ꯅꯨꯄꯤ ꯃꯌ ꯅꯨꯄꯤꯒꯤꯗꯤ ꯌꯦꯡꯉꯨꯀꯣ ꯑꯍꯨꯝꯄꯣꯠ ꯂꯥꯡꯉꯅꯤ ꯑꯃꯨꯛꯕ ꯂꯥꯡꯕ ꯂꯨ ꯑꯩꯈꯣꯏꯗꯤ ꯅꯨꯄꯤ ꯌꯥꯝ ꯌꯥꯝꯃꯦꯕ ꯇꯂꯞꯅ ꯑꯩꯈꯣꯏꯒꯤ ꯍꯧꯖꯤꯛꯖꯤꯦ ꯂꯩꯔꯤꯁꯦ ꯅꯨꯄꯤ ꯃꯔꯤ ꯈꯛꯇꯪ ꯉꯥꯏꯍꯧꯔꯦꯀꯣ ꯅꯨꯄꯤ ꯅꯨꯄꯤ ꯃꯉꯥ ꯍꯥꯏꯗꯨꯅꯦ ꯑꯅꯤ ꯑꯃꯗꯤ ꯃꯌꯨꯝ ꯄꯥꯟꯈ꯭ꯔꯦꯕꯀꯣ ꯍꯥꯏꯗꯤ ꯑꯩꯈꯣꯏ ꯏꯆꯦ ꯃꯊꯛ ꯅꯠꯇꯕꯤꯗ ꯑꯩꯈꯣꯏꯒꯤ ꯖꯦꯅꯦꯔꯦꯁꯟꯒꯤ ꯑꯣꯏꯅ ꯍꯥꯏ ꯇꯔꯦ ꯑꯗꯣ ꯃꯣꯏ ꯃꯔꯤ ꯃꯣꯏ ꯑꯩꯈꯣꯏ ꯃꯉꯥ ꯈꯛꯇꯪꯅꯦ ꯂꯩꯍꯧꯔꯤꯁꯦ ꯑꯅꯤ ꯑꯃꯗꯤꯝ ꯃꯌꯨꯝ ꯄꯥꯟꯈ꯭ꯔꯦ ꯑꯩꯈꯣꯏꯒꯤ ꯑꯩꯈꯣꯏꯒꯤ ꯑꯩꯈꯣꯏꯒꯤ ꯃꯤꯁꯦ ꯑꯩꯈꯣꯏ ꯏꯆꯤꯜ ꯏꯅꯥꯎ ꯃꯉꯥ ꯑꯃꯗꯤ ꯗꯦꯜꯂꯤ ꯂꯩꯔꯦ ꯑꯩꯈꯣꯏ ꯃꯔꯤ ꯈꯛꯇꯪꯅꯦ ꯂꯩꯕꯗꯥ ꯑꯩꯈꯣꯏ ꯑꯅꯤ ꯑꯅꯤꯁꯦ ꯑꯩꯈꯣꯏ ꯑꯅꯤ ꯑꯩꯈꯣꯏ ꯃꯔꯤꯁꯤꯅ ꯑꯃꯃꯝ ꯊꯕꯛ ꯇꯧꯊꯣꯛꯄꯤꯕꯗ ꯊꯕꯛꯇꯣ ꯀꯔꯤꯝ ꯀꯣꯟꯅꯗꯦ ꯍꯥꯏꯕ
ꯇꯧꯔꯤꯁꯦ ꯈꯪꯕ꯭ꯔꯥ ꯅꯨꯄꯥ ꯃꯌꯨꯝꯒꯤꯗꯤ ꯁꯝꯅ ꯍꯥꯏꯔꯀꯥꯟꯗ ꯂꯨꯍꯣꯡꯕ ꯅꯨꯃꯤꯠꯇꯨꯃꯗꯤ ꯐꯖꯅ ꯆꯤꯜꯂꯦ ꯍꯩꯖꯤꯛꯄꯨ ꯅꯨꯃꯤꯠꯇꯨ ꯑꯗꯨꯃꯛ ꯐ ꯐꯔꯦ ꯑꯗꯨꯒ ꯅꯤꯉꯣꯜ ꯆꯥꯛꯀꯧꯕ ꯍꯥꯏꯔꯦ ꯅꯨꯄꯤ ꯃꯌꯨꯝꯒꯤ ꯅꯨꯄꯤ ꯃꯌꯨꯝꯒꯤ ꯑꯗꯨꯒꯤ ꯈꯛꯇꯪꯅꯦꯕ ꯆꯤꯜꯂꯤꯁꯦ ꯌꯥꯝ ꯀꯟꯅ ꯍꯦꯛꯇ ꯑꯗꯨꯃꯥꯏꯅ ꯇꯧꯔꯨꯕꯗꯤ ꯇꯧꯗꯦꯕ ꯄꯤꯔꯣ ꯍꯣꯡꯉꯦꯅ ꯐꯩ ꯍꯥꯏꯁꯦꯅ
ꯀꯥꯆꯤꯟ ꯀꯣꯏ ꯌꯥꯝ ꯌꯦꯡꯉꯦ ꯍꯥꯏꯕ ꯅꯨꯄꯥ ꯃꯌꯒꯤ ꯅꯨꯄꯥ ꯂꯨꯍꯣꯡꯕ ꯁꯨꯡꯌꯥ ꯌꯥꯗꯦ
ꯌꯥꯗꯣ ꯌꯥꯗ
ꯑꯁ ꯕꯦꯔꯥꯅꯤ ꯕꯦꯔꯥꯅꯤ ꯑꯩ ꯀꯣꯛꯄ ꯉꯥꯎꯖꯥꯠꯅꯦ ꯑꯗꯨꯗꯒꯤꯅꯦ ꯁꯣꯅꯥꯀꯟꯗꯗꯅꯦ ꯑꯃꯨꯛ ꯄ ꯂꯥꯛꯥꯎ ꯃꯤ ꯃꯌꯥꯝꯁꯤꯅ ꯑꯃꯨꯛ ꯊꯪꯛ ꯄ ꯂꯥꯛꯑꯣ ꯐꯪꯉꯤꯒ ꯐꯪꯗꯦꯒꯅ ꯑꯃꯛ ꯇꯧ ꯀꯝꯄ꯭ꯂꯦꯟ ꯇꯧꯋꯦ ꯏꯁꯥꯁꯦ ꯏꯁꯥ ꯁꯪꯕꯐꯥꯎꯅꯦ ꯏꯁꯥꯁꯤꯕꯨ ꯑꯩ ꯁꯪꯗꯕꯗꯗ ꯏꯁꯥꯕꯨꯧ ꯁꯪꯗ꯭ꯔꯤꯕꯅꯤꯀꯣ ꯑꯩꯁꯦ ꯑꯗꯨꯒ ꯄ꯭ꯂꯥꯎ ꯐꯪꯉꯤ ꯐꯪꯗꯦ ꯌꯦꯉꯤ ꯑꯩꯅ ꯀꯅꯥꯅꯣꯝꯗꯒꯤꯩ ꯂꯧꯔꯨꯔꯣ ꯑꯁꯤꯒꯤ ꯃꯤꯁꯤꯗ ꯍꯥꯏꯔꯨꯔꯣ ꯍꯥꯏꯔꯒ ꯂꯣꯏꯅꯃꯛ ꯀꯩꯅꯣ ꯇꯧꯔ ꯌꯦꯟꯊꯣꯛꯄꯗꯣ ꯌꯦꯟꯊꯣꯛꯏꯅꯦꯕ ꯈꯣꯏ ꯇꯥꯃꯣꯒꯤ ꯃꯤꯗꯣ ꯑꯃꯨꯛ ꯃꯤ ꯆꯥꯝꯃꯔꯤ ꯑꯃꯨꯛ ꯀꯧꯔꯦ ꯃꯃꯥꯟꯅꯕꯗ ꯆꯥꯃꯤꯅꯦꯕ ꯄꯨꯂꯞꯅ ꯑꯩꯗꯤ ꯃꯥꯒꯤ ꯍꯥꯏ ꯁ꯭ꯀꯨꯜꯗ ꯈꯔ ꯂꯤꯔꯕꯔꯕꯅꯤꯅꯀꯣ
ꯃꯥ ꯂꯔ ꯂꯔꯕꯅꯤꯅ ꯑꯩ ꯁꯤꯔꯦꯗ ꯑꯥꯏ ꯀꯥꯗ ꯗꯤꯁ ꯄꯤꯄꯜ ꯀꯔꯤꯅꯣ ꯃꯤꯅ ꯑꯩꯅ ꯇꯧꯔꯤꯁꯦꯕꯣ ꯑꯩꯈꯣꯏꯁꯨ ꯂꯤꯅꯒꯅꯤ ꯌꯨꯝ ꯄꯥꯟ ꯌꯥꯔꯣꯏꯗꯣꯔꯤꯀꯣ ꯅꯣꯏꯒꯤꯁꯦ
ꯑꯗꯨꯗꯤ ꯑꯩ ꯍꯥꯏꯒꯦ ꯇꯥꯎ ꯈꯔ ꯂꯤꯔꯕꯔꯕꯅꯦ ꯍꯥꯏꯁꯤꯦꯅꯅꯦ ꯑꯉꯥꯡ ꯅꯨꯄꯤꯗꯨꯒ ꯌꯦꯡꯅꯕꯗꯤ ꯈꯔ ꯂꯤꯔꯦ ꯍꯥꯏꯕ ꯃꯅꯥꯎꯄꯥꯗꯣ ꯑꯩꯈꯣꯏ ꯑꯕꯨꯡꯉꯧꯒ ꯍꯥꯏꯐꯦꯠ ꯃꯥꯟꯅꯩꯅꯦ ꯃꯣꯏ ꯃꯁꯦꯟꯗꯣ ꯍꯥꯏꯗꯤ ꯑꯩꯈꯣꯏ ꯑꯩꯒ ꯄꯕꯨꯡꯉꯒ ꯁꯨꯃꯥꯏꯅ ꯍꯥꯏꯇꯥꯔꯦ ꯑꯩꯈꯣꯏꯒꯨꯡꯕ ꯋꯥꯔꯤ ꯆꯍꯤ ꯇꯔꯥ ꯈꯦꯠꯅꯩꯌꯦꯕ
ꯎꯝ
ꯑꯗꯣ ꯍꯥꯏꯐꯦꯠ ꯃꯥꯟꯅꯔꯤꯅꯦꯕ ꯑꯗꯨꯒ ꯑꯃꯨꯛꯅꯦ ꯀꯩꯗꯧꯏ ꯈꯪꯕ꯭ꯔꯥ ꯂꯥꯏ ꯅꯨꯄꯤꯉꯩꯗ ꯑꯣꯏꯔꯁꯨ ꯍꯥꯏꯗꯤ ꯃꯆꯦꯒꯤꯅꯤ ꯏꯆꯦꯅꯤ ꯃꯌꯥꯝꯗꯨꯁꯨ ꯃꯥꯒꯤ ꯑꯩꯒꯤ ꯃꯃꯥꯟꯅꯕ ꯉꯥꯛꯇ ꯑꯣꯏꯔꯦꯗꯅ ꯑꯉꯥꯡ ꯉꯥꯛꯇꯅꯦꯕ
ꯊꯕ
ꯑꯉꯥꯡ ꯑꯃꯇ ꯑꯣꯏꯗꯕ ꯑꯁ ꯍ ꯑꯗꯣ ꯅꯨ ꯄ꯭ꯔꯤꯒꯤꯗꯅꯦ ꯑꯩꯈꯣꯏꯁꯦ ꯑꯣ ꯀꯩ ꯈꯟꯗꯦ ꯈꯕ ꯅꯨꯄꯥꯒꯤ ꯂꯨꯍꯣꯡꯕꯁꯦ ꯈꯟꯗꯦꯕ ꯑꯩꯈꯣꯏꯁꯨ ꯅꯨꯄꯥ ꯌꯥꯝ ꯇꯥꯡꯉꯦꯕ ꯅꯨꯄꯤꯅ ꯌꯥꯝꯃꯦꯕ ꯅꯨꯄꯤ ꯇꯔꯥꯃꯔꯤꯒ ꯀꯥꯏꯣ ꯁꯏꯌꯦꯕꯣꯕꯠ ꯄꯨꯜꯂꯞ ꯄꯨꯟꯁꯤꯜꯂꯒ ꯑꯩꯈꯣꯏꯒꯤ ꯑꯩꯈꯣꯏꯒꯤ ꯑꯩꯈꯣꯏꯕꯥ ꯑꯩꯈꯣꯏ ꯕꯌꯥꯏ ꯑꯩꯈꯣꯏ ꯕꯥꯆꯧ ꯑꯩꯈꯣꯏ ꯚ ꯌꯥꯏ ꯃꯣꯏ ꯃꯔꯤ ꯅꯨꯄꯥ ꯃꯔꯤꯁꯤꯒꯤ ꯄꯨꯟꯖꯅ ꯑꯩꯈꯣꯏ ꯅꯨꯄꯤ ꯇꯔꯥꯃꯉꯥꯒ ꯑꯗꯨꯝ ꯁꯨꯕꯅꯦꯕ ꯇꯔꯥꯃꯉꯥ ꯇꯔꯥꯃꯔꯤ ꯑꯃ ꯁꯨꯏꯌꯦꯕ ꯑꯗꯨꯒꯤ ꯂꯨꯍꯣꯡꯈꯤꯕꯗꯤ ꯑꯩꯈꯣꯏꯁꯦ ꯂꯣꯏ ꯒ꯭ꯌꯥꯟ ꯇꯥꯏꯌꯦꯕ ꯅꯨꯄꯥꯁꯦ ꯍꯟꯗꯛꯅ ꯑꯍꯥꯟꯕꯅꯦꯕ ꯑꯩꯈꯣꯏꯗ ꯊꯣꯛꯏꯁꯦ
ꯑꯣ
ꯊꯨꯏꯁꯦ ꯍꯥꯏꯁꯦ ꯑꯍꯥꯟꯕꯅꯦ ꯍꯥꯏꯁꯦ ꯑꯩꯈꯣꯏꯒꯤ ꯑꯩꯈꯣꯏꯒꯤ ꯑꯩꯈꯣꯏꯗꯨꯗꯒꯤ ꯊꯧꯕꯥꯜꯗ ꯐꯣꯡꯗꯣꯛꯈꯤꯕ ꯑꯩꯈꯣꯏꯅ ꯈꯦꯃꯟ ꯑꯣꯏꯣꯏꯗꯣꯏꯅꯦꯕ ꯑꯩꯈꯣꯏꯒꯤꯅ ꯃꯣꯏꯅ ꯑꯃꯨꯛ ꯊꯋꯥꯟꯒꯤ ꯊꯋꯥꯟꯒꯤ ꯑꯩ ꯕꯖꯥꯔ ꯃꯌꯥꯗꯣ ꯍꯣꯡꯗꯣꯛꯈꯤꯕ
ꯎꯝ
ꯃꯥꯒꯤ ꯂꯣ ꯑꯩꯈꯣꯏꯗ ꯑꯗ ꯑꯩꯈꯣꯏꯗ ꯑꯍꯥꯟꯕ ꯃꯥꯅ ꯈ꯭ꯋꯥꯏ ꯍꯥꯜꯂꯤꯅꯦꯕ ꯅꯨꯄꯥꯗꯒꯤ ꯅꯨꯄꯤꯗꯒꯤ ꯃꯥꯅ ꯑꯍꯟ ꯑꯣꯏꯗꯨꯏꯅꯦꯕ
ꯍꯝ
ꯑꯗꯨ ꯃꯥꯒꯤ ꯂꯨꯍꯣꯡꯕꯗꯨꯗꯤ ꯑꯩꯈꯣꯏꯗꯤ ꯑꯉꯥꯡ ꯑꯣꯏꯔꯤꯃꯤꯅꯤꯅ ꯒ꯭ꯌꯥꯟ ꯑꯗꯨ ꯇꯅ ꯇꯥꯍꯧꯗ꯭ꯔꯦꯕ ꯍꯟꯗꯛꯀꯤꯁꯤꯗ ꯑꯩꯈꯣꯏꯗꯤ ꯇꯁꯦꯡꯅꯅꯦ ꯅꯨꯄꯥ ꯑꯩꯈꯣꯏꯒꯤ ꯅꯨꯄꯥ ꯍꯥꯏꯔꯒ ꯑꯩꯈꯣꯏꯒꯤ ꯏꯃꯨꯡꯗꯨꯒꯤ ꯑꯣꯏꯅꯗꯤ ꯑꯩꯈꯣꯏꯅ ꯂꯩꯔꯤꯕ ꯖꯒꯥꯗꯨꯒꯤ ꯑꯩꯈꯣꯏꯒꯤ ꯏꯃꯨꯡꯗꯨꯒꯤ ꯑꯣꯏꯅꯗꯤ ꯃꯥꯥꯁꯦ ꯑꯍꯥꯥꯟꯕꯅꯦ ꯂꯨꯍꯣꯡꯉꯁꯦ ꯒ꯭ꯌꯥꯟꯁꯦ ꯁꯨ ꯇꯥ ꯇꯥꯗꯕꯤꯅꯦꯕ ꯈꯪꯕ ꯅꯨꯄꯥ
ꯑꯥ
ꯅꯨꯄꯥ ꯂꯨꯍꯣꯡꯕ ꯍꯥꯏꯔꯦꯗꯅ ꯒ꯭ꯌꯥꯁ ꯆ ꯑꯗꯣ ꯑꯩꯈꯣꯏ ꯑꯩꯈꯣꯏ ꯃꯌꯥ ꯑꯏꯩꯅ ꯀꯩ ꯍꯥꯏꯔꯦ ꯈꯪꯕ꯭ꯔꯥ ꯑ ꯃꯤꯒꯤ ꯀꯩꯅꯣ ꯇꯧ ꯆꯠꯄꯗꯣ ꯎꯝ ꯀꯩꯅꯣꯅꯦ ꯊꯕꯛ ꯑꯆ ꯐꯖꯗꯦ ꯅꯨꯄꯤ ꯃꯌꯨꯝꯗ ꯆꯠꯂꯒ ꯑꯩꯈꯣꯏꯒꯤ ꯐꯝ ꯊꯥꯕ ꯆꯠꯄꯗꯣ ꯅꯨꯄꯥ ꯅꯨꯄꯤ ꯃꯌꯨꯝꯅ ꯑꯩꯈꯣꯏꯗ ꯐꯝ ꯊꯥꯕ ꯂꯥꯛꯄꯗꯣ ꯍꯣꯡꯕ꯭ꯔꯥ ꯑꯗꯨꯗꯨꯅ ꯍꯌꯦꯡ ꯀꯃꯥꯏꯅ ꯇꯧꯗꯣꯏꯅꯣꯕ ꯅꯨꯄꯥ ꯃ ꯅꯨꯄꯤꯒꯤ ꯋꯥꯈꯟꯗ ꯑꯗꯨꯝ ꯆꯦꯜꯂꯕ ꯑꯩꯈꯣꯏ ꯀꯣꯛꯁꯦ ꯂꯨꯍꯣꯡꯕꯅꯦ ꯍꯥꯏꯔꯒ ꯀꯣꯛꯁꯤꯗ
ꯋꯥꯔꯤꯁꯤ ꯅꯨꯡꯉꯥꯏꯌꯦ
ꯅꯨꯡꯉꯥꯏꯇ꯭ꯔꯥ ꯅꯨꯄꯤ ꯂꯣꯡꯒꯤꯦꯕꯗꯤ ꯒꯌꯥ ꯇꯧꯋꯦ ꯍꯥꯏꯕ ꯁꯤ ꯇꯧꯔꯁꯨ ꯇꯧꯅꯦ ꯍꯥꯏꯕꯁꯦ ꯁꯤ ꯇꯧꯔꯒꯅꯤ ꯁꯤ ꯇꯧꯅꯤꯀꯣ ꯍꯥꯏꯗꯤ ꯁꯤ ꯇꯧꯔꯒ ꯅꯨꯄꯤꯒꯤ ꯆꯪꯒꯗꯕ ꯄꯣꯠ ꯆꯩꯩꯉ ꯑꯩꯈꯣꯏ ꯂꯣꯏ ꯈꯪꯉꯦ ꯍꯥꯏꯕ ꯅꯨꯄꯥꯒꯤꯁꯤ ꯃꯁꯨꯛ ꯀꯪ ꯈꯪꯗꯦ ꯍꯥꯏꯕ
ꯑꯁ
ꯈꯪꯗ ꯔꯤ ꯑꯕꯅꯤ
ꯅꯨꯄꯥꯥꯏꯗꯤ ꯋꯥꯏ ꯍꯥꯏꯕ ꯑꯁ ꯄꯤꯗꯣꯡ
ꯑꯩꯈꯣꯏꯅ ꯁꯨꯃꯥꯡꯒꯨꯝꯕ ꯂꯩꯈꯤꯗꯕꯅꯤꯅꯀꯣ
ꯎꯝ ꯅꯣꯏꯅ ꯁꯨꯃꯥꯏꯥꯡ ꯂꯩꯗꯅ ꯅꯣꯏ ꯁꯨꯃꯥꯡ ꯂꯩꯇꯕ꯭ꯔꯥ
ꯂꯩꯇꯕ꯭ꯔꯥ ꯂꯩꯗꯨꯅꯦꯕ ꯁꯨꯃꯥꯡꯖꯥꯝ
ꯑ ꯑꯩꯈꯣꯏꯒꯤꯅ ꯁꯨꯃꯥꯡꯗꯣ ꯆꯥꯎꯋꯦꯕꯀꯣ ꯁꯨꯃꯥꯡꯗꯨꯃ ꯐꯖꯅ ꯆꯥꯎꯔꯦ ꯑꯗꯨꯒ ꯑꯩꯈꯣꯏꯗꯤ ꯋꯥꯔꯜ ꯁꯨꯃꯥꯏꯅ ꯈꯥꯖꯤꯟꯕꯗꯣ ꯈꯥꯖꯤꯟꯗꯦꯕ ꯄꯔꯦꯡ ꯁꯥꯅ ꯂꯩꯌꯦꯕ ꯑꯩꯈꯣꯏꯒꯤ ꯀꯀꯥ ꯍꯩ ꯃꯌꯨꯝ ꯍꯥꯏꯇꯥꯔꯦ ꯑꯩꯈꯣꯏꯒꯤ ꯀꯩꯅꯣ ꯍꯥꯏꯇꯥꯔꯦ ꯌꯨꯝꯊꯪꯅꯕꯗꯣ ꯃꯣꯏ ꯁꯨꯃꯥꯏꯅ ꯗ꯭ꯔꯦꯟ ꯑꯃ ꯆꯟꯕ ꯈꯛꯇꯪꯅꯦꯕ ꯑꯩꯈꯣꯏꯗꯣ ꯑꯗꯣ ꯑꯗꯨꯗꯨꯅ ꯑꯃꯨꯛꯁꯨ ꯈꯔ ꯐꯩꯌꯦꯕ ꯑꯁꯣꯝ ꯅꯥꯀꯟꯗ ꯊꯕꯛ ꯇꯧꯈ꯭ꯔꯒ ꯁꯣꯝ ꯅꯥꯀꯟꯗ ꯆꯥꯛ ꯀꯀꯩ ꯊꯣꯡꯉꯒ ꯄ꯭ꯂꯥꯎ ꯀꯀꯩꯗꯣ ꯁꯣꯝ ꯅꯥꯀꯗ ꯊꯣꯡꯉꯒ ꯃꯣꯏꯁ ꯅꯥꯀꯟꯟꯅ ꯄꯣꯠ ꯌꯣꯟꯕ ꯑꯗꯒꯤ ꯌꯨꯝ ꯑꯃ ꯁꯨꯃꯥꯏꯅ ꯄꯔꯦꯡ ꯁꯥ ꯂꯩꯈꯤꯕ ꯅꯪ ꯐꯩꯕ ꯑꯩꯈꯣꯏ ꯊꯥꯡꯃꯣꯏ ꯃꯃꯥꯟꯅꯕꯉꯩꯗꯨꯁꯨ ꯑꯃꯨꯛ ꯀꯝꯃꯤꯇꯤ ꯍꯣꯟꯗꯕ ꯇꯧꯗꯤ ꯇꯧꯔꯝꯃꯕꯅꯦ ꯅꯣꯡ ꯇꯥꯔꯗꯤꯅ
ꯎꯝ
ꯑꯗꯨꯗꯣ ꯇꯧꯗ꯭ꯔꯦꯕ ꯑꯗꯣ ꯑꯃꯗꯗꯥ ꯍꯣꯏ ꯃꯣꯏ ꯃꯌꯨꯝꯗꯨꯗ ꯁꯪꯒꯣꯏꯗꯨꯗ ꯑꯣꯏꯅ ꯇꯧꯔꯦꯕ ꯈꯪꯕ꯭ꯔꯥ
ꯑꯗꯣ ꯑꯁ ꯍꯥ ꯑꯩꯈꯣꯏ ꯇꯕꯐꯝꯃꯨꯗꯤ ꯊꯧꯐꯝ ꯉꯥꯛꯇꯅꯦ ꯑꯗꯨꯕꯨ ꯑꯗꯨꯅꯅꯦ ꯁꯨꯃꯥꯡ ꯁꯅ ꯂꯩꯕ ꯄꯥꯝꯃꯦ ꯍꯥꯏꯁꯦ
ꯑꯩꯗꯤ ꯁꯨꯃꯥꯡ ꯆꯥꯎꯕ ꯃꯥꯡꯒꯣꯟ ꯆꯥꯎꯕ ꯁꯨꯝ ꯄꯥꯝꯕꯅꯤ ꯁꯨꯗꯤ
ꯑꯩꯩꯅ ꯏꯃꯥꯟꯅꯕꯤ ꯍꯥꯏꯗꯅꯦꯕ ꯃꯤ ꯑꯩꯗꯤ ꯌꯨꯝꯒꯤ ꯀꯩꯅꯣ ꯀꯩꯝꯇ ꯌꯦꯕ ꯑꯩꯗꯤ ꯑꯩꯅ ꯌꯨꯝ ꯄꯥꯡꯒꯗꯕ ꯃꯤꯗ ꯍꯣꯏ ꯁꯨꯝ ꯐꯥꯒꯤ ꯇꯧꯅꯕꯗꯨꯅꯦꯕ ꯁꯨꯃꯥꯡ ꯌꯥꯝ ꯆꯥꯎꯗꯕ ꯁꯨꯛ ꯌꯥꯝ ꯑꯃ ꯌꯥꯗꯕꯅꯤ ꯍꯤꯡꯒꯣꯜ ꯂꯩꯇꯕ ꯌꯥꯗꯕꯅꯤ ꯀꯩꯒꯤꯅꯣ ꯍꯥꯏꯔ ꯀꯗ ꯑꯩ ꯃꯅꯥ ꯃꯁꯤꯡ ꯀꯥꯛ ꯑꯩꯈꯣꯏꯗꯤ ꯑꯩꯈꯣꯏꯗꯤ ꯄꯤꯁ ꯄꯥꯝꯕꯤꯅꯤꯅ ꯍꯥꯏꯕꯣ ꯑꯩꯈꯣꯏ ꯄꯥꯝꯃꯤꯁꯦ ꯑꯩꯅ ꯑꯩꯗꯣ ꯑꯗꯨꯒꯨꯝꯕ ꯋꯥꯜꯁꯦ ꯄꯥꯛ ꯈꯥꯏꯗꯦꯕ
ꯎꯝ
ꯃꯣꯏ ꯑꯅꯤ ꯑꯍꯨꯝꯁꯦ ꯄꯨꯂꯞ ꯌꯦꯡꯈꯜꯂ ꯈꯣꯔꯤꯅ ꯇꯧꯔꯤꯁꯦ ꯅꯣꯛꯈꯁꯨ ꯅꯣꯛꯈꯤꯕ ꯍꯥꯏꯗꯤ ꯑꯩ ꯌꯥꯝ ꯅꯣꯛꯅꯤꯡꯕꯗꯣ ꯑꯗꯨꯒꯤ ꯑꯁ ꯅꯣꯛꯑꯒꯗ ꯁꯤꯒꯗꯣ ꯁꯦꯡꯒꯤꯁꯨ ꯄꯥꯝꯁꯨ ꯄꯥꯝꯃꯦ ꯑꯩꯈꯣꯏꯗꯤ ꯆꯤꯟꯁꯨ ꯆꯤꯜꯂꯦ ꯑꯗꯨꯒ
ꯑꯩꯈꯣꯏꯒꯤꯅ ꯑꯃꯨꯛ ꯆꯤꯟꯗꯦꯕꯀꯣ ꯆꯤꯟꯗꯦꯕ ꯑꯩꯈꯣꯏꯒꯤꯗꯤ ꯌꯥꯝ ꯆꯥꯎꯔꯕꯤ
ꯍꯣꯏ ꯃꯤꯒꯤ ꯑꯣꯏꯅꯗꯤ ꯌꯥꯝ ꯅꯨꯡꯉꯥꯏꯑꯕ ꯑꯗ ꯑꯩꯅ ꯍꯥꯏꯅꯤꯡꯤ ꯁꯨꯝ ꯑꯩꯈꯣꯏꯒꯤ ꯄꯤꯁ ꯑꯣꯏꯕ ꯄ ꯄꯥꯝꯕꯗꯣ ꯁꯦꯡꯅ ꯍꯥꯏꯔꯦꯕ ꯑꯗꯨꯒꯤꯅꯦꯕ ꯑꯩꯈꯣꯏ ꯍꯤꯟꯖꯥꯡ ꯅꯥꯄꯤ ꯒ꯭ꯔꯦꯅꯦꯁ ꯈꯤꯇꯪꯈꯩ ꯎꯅꯤꯡꯉꯛꯄꯤꯗꯣꯏꯅꯦꯕ ꯔꯥꯁꯤ ꯀꯪꯉꯛꯏꯕ
ꯁꯤ ꯑꯦꯛꯇꯣ ꯀꯩꯅꯣꯗ ꯑꯁ ꯉꯔꯥꯡꯗꯤ ꯅꯍꯥꯟ ꯉꯔꯥꯡꯁꯤꯃ ꯐꯖꯅꯥꯏ ꯄꯨꯡ ꯀꯌꯥꯗꯅ ꯍꯧꯒꯠꯄꯗ ꯅꯤꯄꯥꯜ ꯃꯥꯄꯜ ꯇꯥꯔꯗꯣ ꯍꯧꯒꯠꯄꯗꯣ ꯑꯗꯨꯒ ꯌꯥꯔꯛꯄ ꯀꯄꯒ ꯍꯧꯒꯠꯂꯒ ꯆꯥꯛ ꯑꯗꯨꯝ ꯆꯥꯔꯦ ꯕ꯭ꯔꯦꯛꯐꯁ ꯅꯣ ꯕ꯭ꯔꯦꯛꯐꯁ ꯇꯧꯗ꯭ꯔꯦ ꯏꯃ ꯑꯗꯨꯃ ꯑꯗꯨꯒ ꯑꯗꯨꯝ ꯆꯥꯛ ꯆꯥꯔꯦ ꯆꯥꯛ ꯇꯣꯣꯛ ꯂꯣꯏꯔ ꯑꯃꯨꯛ ꯃꯣꯏ ꯂꯍꯣꯡ ꯅꯨꯡꯉꯥꯟꯕ ꯑꯃꯛ ꯇꯈꯠꯂꯤꯑ